ꯍꯜꯂꯣ ꯇꯥꯕ꯭ꯔꯣ ꯀꯃꯨ ꯀꯃꯨ ꯇꯥꯔꯕ꯭ꯔꯥꯔ
ꯍꯥꯥ ꯀꯌꯥꯃꯨꯛ ꯇꯥꯕ꯭ꯔꯥ ꯀꯌꯥꯃꯨꯛ ꯇꯥꯕ꯭ꯔꯥ ꯍꯥꯏꯕ
ꯀꯩꯗꯧꯔꯤꯅꯣ
ꯊꯝꯃꯒ ꯂꯩꯌꯦ ꯅꯪꯗꯤ
ꯎꯝ ꯑꯩ ꯅꯪꯒꯤ ꯐꯣꯟꯗꯣ ꯌꯦꯡꯉꯣ ꯕꯥꯔꯗꯣ ꯁꯤꯡꯊꯥꯔꯒꯥ ꯌꯦꯡꯉꯣ ꯇꯥꯕ꯭ꯔꯣ
ꯑꯧ ꯇꯥꯏꯌꯦ
ꯀꯔꯤ ꯃꯊꯦꯜ ꯊꯣꯡꯔꯒ ꯂꯩꯕꯒꯦ
ꯊꯣꯡꯗꯔꯤꯗ
ꯀꯔꯤ ꯑꯦꯟꯁꯥꯡ ꯊꯣꯡꯗꯅꯣ ꯑꯗꯨꯗꯤ
ꯀꯈꯣꯏ ꯏꯟꯒꯥꯡ ꯊꯣꯡꯕꯅ ꯈꯜꯂꯤ
ꯊꯣꯡꯉꯅꯨꯕꯥꯛ ꯆꯠꯁꯤꯜꯂꯣ ꯉꯁꯤꯒꯤꯗꯤ ꯈꯔ ꯂꯩꯇꯨꯝꯒꯨꯝꯕ ꯂꯩꯇꯨꯝ
ꯂꯩꯕꯥꯛꯀ ꯐꯪꯉꯅꯤ ꯆꯥꯔꯅꯤ ꯂꯩꯕꯥꯛꯀ ꯐꯪꯗꯅ ꯂꯩ
ꯂꯩꯇꯣꯝ ꯐꯪꯗꯦ ꯂꯩꯇꯣꯝꯁꯨ ꯂꯩꯔꯝꯗꯧ ꯃꯥꯟꯗ꯭ꯔꯦꯅꯦ
ꯂꯥꯏ ꯇꯥꯏ ꯇꯨꯁꯨꯂꯥꯏꯇ
ꯅꯨꯡꯒꯨꯝꯕꯗꯤ ꯈꯔ ꯐꯪꯉꯦ ꯆꯥꯕ ꯌꯥꯔꯣꯏ ꯅꯪ ꯄꯨꯛꯇꯨ ꯗꯥꯏꯖꯦꯁ ꯇꯧꯕ ꯉꯝꯃꯣꯏ ꯅꯨꯡꯒꯤ ꯅꯨꯡꯒꯤ ꯆꯥꯎꯔꯛꯀꯅꯤ ꯅꯪ ꯄꯨꯛ ꯇꯥ ꯍꯥꯏꯗꯤ
ꯑꯩꯈꯣꯏ ꯅꯨꯡ ꯆꯥ ꯍꯥꯏꯌꯦ
ꯅꯣꯏ ꯅꯨꯡ ꯆꯥꯕ ꯌꯥꯕ꯭ꯔꯥ
ꯎꯝ ꯀꯏꯇꯥꯔꯦꯁꯨ ꯇꯧꯕ ꯉꯝꯃꯦꯕ ꯅꯣꯡꯁꯦ
ꯑꯁ ꯀꯌꯥꯃꯨꯛ ꯍꯥꯎꯕ꯭ꯔꯥ ꯅꯨꯡꯗꯣ ꯉ ꯆꯥꯕ꯭ꯔ ꯅꯠꯇꯔꯥ ꯉꯩ ꯑꯁ ꯑꯩꯁꯨ ꯆꯥꯟꯅꯤꯡꯉꯦ ꯑꯩꯁꯨ ꯆꯥꯅꯤꯡꯂꯛꯏꯗ ꯅꯣꯏ ꯅꯨꯡꯗꯣ
ꯅꯣꯡꯃꯅ ꯑꯣ ꯄꯤꯖꯔꯤꯈꯦ
ꯇꯔꯥꯏꯥ ꯑꯃꯅ ꯇꯧꯒꯦ
ꯎꯝ ꯇꯥꯎ
ꯅꯪꯗꯤ ꯕꯣꯜꯒ ꯌꯦꯡꯗ꯭ꯔꯣ ꯅꯪꯃꯔꯥ
ꯌꯦꯅꯦ
ꯌꯦꯡꯉꯦ ꯍꯥꯏꯕ ꯎꯝ ꯌꯥꯝ ꯐꯩꯌꯦꯀꯣ ꯌꯦꯡꯕꯗꯣ ꯉꯔꯥꯡ ꯑꯩꯕꯨꯟ ꯆꯟꯈꯤꯕꯗꯨ ꯎꯕ꯭ꯔꯥ ꯏ ꯑꯩꯅꯦ ꯕꯣ ꯁꯥꯟꯅꯔꯤꯁꯦ ꯑꯅꯦ ꯁꯥꯟꯅꯔꯤꯁꯦ ꯅꯝꯕꯔ ꯁꯕꯦꯟꯗꯣ
ꯑꯩ ꯈꯔ ꯈꯔꯄꯤ ꯑꯤ ꯋꯥꯏꯁꯤꯅꯤ
ꯉꯔꯥꯡ ꯑꯩꯁꯨ ꯅꯠꯇꯦ ꯈꯔ ꯋꯥꯡ ꯅ ꯋꯥ ꯒ ꯃꯁꯛ ꯐꯖꯕꯗꯣ ꯅꯨꯄꯤ ꯌꯥꯝ ꯄꯥꯝꯅꯕꯗꯣ ꯑꯁ ꯑꯩꯒꯤ ꯀꯣ ꯆꯟꯕꯤꯕꯗꯨ ꯅꯪ ꯎꯍꯧꯗ꯭ꯔꯕ
ꯅꯨꯄꯥꯅ ꯍꯦꯟꯅ ꯄꯥꯝꯅꯕꯅꯤ ꯃꯥꯗꯤ
ꯕꯁ
ꯄꯤꯅꯤ ꯍꯦꯟꯅ ꯄꯥꯝꯅꯗꯦꯃꯦ
ꯑꯩꯅꯦ ꯑꯗꯨꯗꯣ ꯑꯩꯅꯦ
ꯎꯝ ꯑꯤꯕꯨ꯭ꯔꯣ
ꯑꯊꯤꯕ ꯍꯥꯏꯕꯕꯨ ꯃꯥꯒꯤ ꯑꯊꯤꯕꯁꯤ ꯀꯔꯤꯗ ꯍꯥꯏꯕꯁꯤꯅ ꯃꯥ ꯈꯨꯗꯤꯟꯗꯪ ꯊꯤꯔꯝꯗꯧ ꯃꯥꯜꯂꯦ ꯃꯥꯗꯣ ꯑꯇꯩ ꯋꯥ ꯛꯂꯦ ꯋꯥ ꯑꯇꯩꯗꯤ ꯄꯥꯃ꯭ꯔꯦ ꯄꯥꯃ꯭ꯔꯦ
ꯀꯨꯝꯃꯤꯒ ꯌꯥꯝ ꯆꯧꯗꯥꯅꯤ
ꯈꯣꯡꯅꯤꯔꯣ ꯈꯣꯡꯕꯤ ꯍꯥꯏꯕ꯭ꯔꯣ ꯈꯣꯡꯕꯤ
ꯍꯣꯕꯤ
ꯑꯦꯇꯪꯗ ꯆꯑꯣꯕ ꯑꯗꯨꯗꯤ
ꯈꯣꯡꯃꯤ ꯆꯥꯎꯕ ꯃꯤꯗꯤ ꯕꯣꯜꯁ ꯌꯥꯗꯕ ꯃꯥꯃꯤꯅꯝꯖꯥꯔꯦ
ꯃꯤꯅꯝ ꯁꯥꯔꯤꯅ ꯃꯤꯅꯝ ꯁꯥꯕꯗꯤ ꯑꯅꯕꯗꯣ ꯍꯄꯥ ꯌꯥꯝ ꯁꯥꯕꯗꯣ ꯇꯠꯇꯨꯒ ꯐꯖꯅ ꯌꯦꯛꯄꯗꯣ ꯑꯗꯨꯅꯦ ꯑꯁ ꯇꯠꯇꯣꯛꯑꯒ ꯃꯁꯥꯗ ꯌꯦꯛꯄꯗꯣ
ꯆꯥ ꯍꯥꯏꯗꯔꯛꯑꯗꯤ ꯃꯉꯣꯟꯗ ꯏꯁꯤꯡ ꯑꯁꯥꯕ ꯍꯥꯏꯇꯥꯔꯦ ꯑꯗꯨꯗꯤ ꯏꯁꯤꯡ ꯁꯥꯕ ꯍꯥꯏꯇꯥꯔꯒꯗꯤ ꯁꯤꯔꯅꯤ ꯑꯅꯦꯝꯕꯗꯣ
ꯑ ꯑ ꯃꯗꯨ ꯃꯤ ꯃꯌꯥꯝꯅ ꯉ ꯎꯅꯔꯔꯤꯁ
ꯀꯥꯏ
ꯑꯋꯥꯡꯕꯗꯄꯥꯥꯅꯦ ꯌꯥꯝ ꯄꯥꯝꯅꯕꯅꯦ
ꯎꯝ ꯑꯋꯥꯡꯕꯗꯗꯤ ꯑꯁ ꯃꯤꯅ ꯄꯥꯝꯅꯕꯁꯤ ꯂꯣꯏꯦ ꯑꯩꯁꯨ ꯍꯥꯏꯐꯝ ꯈꯪꯗꯦ ꯀꯅ ꯄꯥꯝꯕ꯭ꯔꯥ ꯍꯥꯏꯕꯗꯨꯣ ꯄꯥꯎ
ꯃꯤ ꯄꯥꯡꯅ ꯑꯗꯨ ꯈꯪꯅ ꯆꯗ ꯃꯥꯗ
ꯁꯛ ꯀꯥꯞꯄ ꯃꯤ ꯈꯔ ꯈꯛꯇꯅꯅꯤ ꯃꯥ ꯈꯪꯉꯁꯦ
ꯑꯗꯣ ꯑꯩ ꯅꯪꯒꯤꯀꯣ ꯑꯩꯈꯣꯏ ꯂꯧꯕꯧꯖꯪꯅꯁꯦ ꯀꯨꯝꯃꯒ ꯅꯪꯒꯤ ꯂꯤꯛ ꯁꯥꯕꯅꯦꯕ ꯁꯅꯥ ꯁꯥꯕꯅꯦꯕ
ꯅꯪꯒꯦ ꯐꯨꯗꯒꯅꯦ ꯂꯛꯅꯦ ꯏꯌꯥꯔꯤꯡꯅꯤ ꯅꯀꯣꯟꯗ ꯍꯥꯠꯅꯤꯡꯉꯥꯏꯅꯤ ꯅꯪꯒꯤ ꯐꯨꯔꯤꯠꯅ ꯁ ꯐꯨꯔꯤꯠ ꯁ ꯁꯥꯥ ꯏꯕꯅ ꯈꯣꯡꯒ꯭ꯔꯥꯁ ꯁꯥꯗꯤꯕꯨꯅꯦ ꯁꯅꯥꯅ ꯀꯨꯀꯨꯞꯞꯁꯨꯣꯁꯕꯤ ꯃꯣꯏꯁꯁꯕꯤ ꯄꯅꯦ ꯅꯪ ꯗꯕ ꯁꯤꯂꯤꯅꯤ ꯑꯦꯁꯅꯥꯅꯤ ꯍ
ꯑꯣ
ꯆꯂꯔ
ꯗꯥꯏꯃꯟꯗ ꯉꯁꯥꯏ ꯈꯣꯡꯃꯣꯝ ꯁꯥꯄꯤꯌꯅꯦ ꯑꯩ ꯅꯪꯒꯤ
ꯗꯥ ꯗꯥꯏꯃꯟ ꯑꯣꯏꯅ ꯄꯥꯝꯃꯦ ꯍꯥꯏꯕ
ꯗꯥꯏꯃꯟꯅ ꯑꯣꯏꯅ ꯁꯥꯕꯤꯕꯅꯦ ꯍꯥꯏꯕ ꯅꯪꯒꯤꯗꯤ ꯈꯣꯡꯎꯞ ꯑꯃ ꯑꯣꯏꯅ
ꯑꯒꯤꯁ ꯆꯂ ꯇꯥꯏꯃꯟꯗ ꯃꯊꯪꯗꯣꯏ ꯁꯥꯕꯤꯔꯒꯦ ꯅꯣꯏꯒꯤꯗ ꯑꯗꯨ ꯀꯔꯝꯕ ꯑꯗꯨ ꯂꯧꯕ ꯂꯥꯛꯅ ꯀ ꯁꯅꯥꯗ ꯄꯥꯏꯔꯒ ꯂꯩꯌꯦꯔꯅ ꯑ ꯌꯥꯝ ꯄꯩꯔꯒ ꯂꯩꯌꯦ ꯑꯁ ꯈꯔꯅ ꯂꯪꯊꯣꯛꯑꯦ ꯈꯔꯅ ꯈꯔꯅ ꯄꯤꯊꯣꯛꯈ꯭ꯔꯦ ꯃꯤꯉꯣꯟꯗ ꯈꯔꯅ ꯂꯪꯊꯣꯛꯑꯦ ꯑꯅꯝꯕꯅꯦ ꯂꯪꯊꯣꯛꯏꯗ ꯁꯅꯥꯗꯣ
ꯑꯅꯝꯕꯅ ꯂꯊꯣꯛꯑꯦ
ꯎꯝ ꯄꯥꯏꯐꯝ ꯂꯩꯇꯕꯒꯤ ꯑꯦꯁ ꯀ ꯃꯟꯕꯌꯦ
ꯁꯗꯩꯕ ꯃꯥꯂꯦ
ꯁꯤꯗ
ꯀꯅꯥ
ꯁꯤꯗ
ꯑꯥ
ꯅꯪ ꯊꯕꯛ ꯆꯠꯄ ꯀꯥꯟꯗ ꯀꯔꯤ ꯎꯕ꯭ꯔꯥ
ꯀꯔ ꯇ ꯎꯗꯦ
ꯀꯔꯤꯝꯇ ꯎꯗꯦ ꯃꯤꯕꯨꯁꯨ ꯎꯗꯦ ꯁꯥꯕꯨꯁꯨ ꯎꯗꯦ
ꯃꯤꯔ ꯑꯣꯏꯒꯅ
ꯏ ꯃꯗꯤ ꯑꯣꯋꯦ ꯑꯗꯨꯗꯕ ꯃꯤ ꯎꯕꯗꯣ ꯐꯖꯕ꯭ꯔꯥ ꯊꯤꯕ꯭ꯔꯥ ꯑꯍꯜꯂꯣ
ꯍꯖꯕꯨꯁꯨꯏ ꯑꯊꯤꯕꯁꯨꯏ
ꯎꯝ ꯃꯊꯤꯕꯗꯣ ꯈꯔ ꯂꯧꯕ ꯌꯥꯗꯔꯣ ꯅꯪꯒꯤ ꯑꯊꯤꯕꯗꯣ ꯂꯧꯕ ꯌꯥꯗ꯭ꯔꯣ ꯍꯥꯏꯕ
ꯀꯩꯒ
ꯏꯁꯅꯥꯥꯡꯗꯤ ꯌꯥꯝ ꯐꯖꯥ ꯔꯁꯤꯗꯦ
ꯍꯁꯥꯏ ꯀꯩꯅꯣ ꯊꯤꯕ꯭ꯔꯥ ꯍꯥꯏꯖ
ꯎꯝ ꯅꯪꯗꯟꯅꯁꯥ ꯌꯥꯝ ꯐꯖꯩꯀꯣ
ꯇꯕꯅꯤꯕꯅꯤ ꯎꯝ
ꯐꯤꯂꯝ ꯀꯨꯝꯅꯤꯡꯕ꯭ꯔꯥ
ꯀꯨꯝꯗꯣꯏꯅꯦ
ꯍꯗꯔꯦ
ꯍꯌꯦꯡꯗꯒꯤ ꯁꯨꯇꯤꯡ ꯍꯧꯗꯣꯏꯅꯦ
ꯄ꯭ꯔꯤꯊ ꯀꯨꯝꯅꯤꯡꯕ꯭ꯔꯥ
ꯑꯩ ꯍꯌꯦꯡꯁ ꯀꯨꯝ ꯍꯧꯗꯣꯏꯅꯤ
ꯎꯝ ꯑꯗ ꯑꯩꯁꯨ ꯀꯨꯝꯅꯤꯡꯕ꯭ꯔꯥ ꯍꯥꯏꯕ ꯑꯩ ꯗꯥꯏꯔꯦꯛꯇꯔꯤꯅꯤ ꯑꯩꯔꯣꯊ ꯄꯟꯊꯣꯏꯕꯤꯒꯤ ꯊꯃꯣꯏꯗꯣ ꯑꯗꯨ ꯄꯨꯊꯣꯛꯈ꯭ꯔꯦ
ꯄꯥꯟꯊꯣꯏꯕꯤꯒꯤ ꯊꯝꯃꯣꯏ ꯍꯥꯏꯗꯤ ꯏꯃꯥ ꯄꯣꯛꯀꯞ ꯇꯥꯖꯗ꯭ꯔꯤ
ꯏꯁꯅꯑꯁ ꯑꯁ ꯑꯗꯨ ꯔꯤꯂꯤꯁ ꯇꯧꯔꯀꯥꯟꯗ ꯃꯤ ꯃꯌꯥꯝ ꯂꯥꯛꯄꯁꯦ ꯑꯁ ꯑꯣꯏ ꯐꯝꯕ ꯆꯟꯅꯕꯅ ꯇꯤꯀꯦꯠ ꯇꯤꯀꯦꯠ ꯂꯤꯁꯤꯡ ꯀꯨꯟ ꯁꯥꯕꯗꯣ ꯂꯤꯁꯤꯡ ꯀꯨꯟ ꯑꯗꯨꯗ ꯀꯨꯟꯥꯁꯦ ꯂꯤꯁꯤꯡ ꯀꯨꯟ ꯃꯉꯥ ꯍꯥꯏꯅ ꯂꯥꯛꯑꯦ
ꯄꯟꯊꯣꯏꯕꯤꯠ ꯃꯣꯏꯁ ꯌꯥꯝ ꯇꯧꯈ꯭ꯔꯕꯅꯤ ꯑꯩ ꯍꯦꯔꯣꯗꯔ ꯃꯁꯛ ꯐꯖꯕꯗꯣ ꯑꯩ ꯑꯣꯏꯌꯦ
ꯍꯖꯔ ꯃꯅꯤ ꯄꯂꯗꯗꯤ
ꯑꯩꯅ ꯄꯥꯖꯁꯤꯗꯤ ꯅꯪ ꯈꯪꯅꯕꯒꯤꯅꯦ
ꯀꯕ
ꯑꯩꯅ ꯂꯧꯔꯤꯁꯤꯗꯤ ꯑꯁ ꯑꯩꯅ ꯇꯧꯕꯁꯤꯗ ꯐꯖꯕꯁꯤꯗꯤ ꯅꯪ ꯈꯪꯅꯕꯒꯤꯅꯦ ꯍꯥꯏ ꯑꯣ ꯍꯧꯖꯤꯛ ꯑꯃꯃꯨꯛ ꯑꯅꯤ ꯑꯍꯨꯝ ꯄꯨꯊꯣꯛꯅꯤꯡꯉꯥꯏ ꯑꯃ ꯂꯩꯔꯤꯌꯦꯦ ꯅꯪ ꯕꯨꯛ ꯇꯧꯒꯤꯔꯣ ꯅꯪꯒꯤ
ꯝꯅ
ꯎꯝ
ꯇꯝ ꯀꯗ
ꯎꯝ ꯐꯤ ꯂꯪꯈꯨꯝ ꯄꯩꯁꯥ ꯄꯤꯒꯅꯤꯍꯦ ꯑꯗꯨꯗꯤ ꯈꯞ ꯃꯃꯤꯡꯗꯤ ꯅꯨꯡꯁꯤꯕꯅꯍꯦ ꯌꯥꯝꯅ
ꯄꯥꯝꯗꯦ ꯄꯥꯝꯗꯦ
ꯈꯔ ꯈꯔ ꯄꯥꯝꯃꯨ ꯈꯔ ꯈꯔ ꯄꯥꯝꯃꯨ ꯀꯣ
ꯀꯂꯤ ꯄꯥꯝꯖꯗꯤ
ꯑꯁ ꯅꯪꯁꯦ ꯃꯤ ꯌꯥꯝ ꯐꯠꯇꯦꯀꯣ
ꯑꯦꯕ
ꯅꯪꯁꯦ ꯃꯤ ꯌꯥꯝ ꯐꯠꯇꯦ ꯍꯥꯏꯕ
ꯑꯗ꯭ꯔꯤ ꯅꯪ ꯋꯥ ꯏꯔꯣ
ꯅꯦ ꯅ
ꯑꯦꯕ
ꯅꯪ ꯉ ꯃꯤ ꯐꯠꯇꯦ ꯍꯥꯏꯕ ꯆꯨꯝꯃꯦꯀꯣ ꯑꯩꯅ ꯍꯥꯏꯕꯗꯣ ꯑꯁ ꯍꯧꯖꯤꯛꯀꯥꯟꯁꯦ ꯍꯨꯏ ꯆꯥꯅꯤꯡꯉꯤꯗꯅ ꯅꯣꯏꯔꯣꯝꯗ ꯅꯣꯡꯆꯨ ꯅꯣꯏꯔꯣꯝꯗ ꯅꯣꯡ ꯆꯨꯕ꯭ꯔꯥ ꯍꯧꯖꯤꯛꯀꯥꯟꯁꯦ ꯌꯥꯝ ꯐꯅ ꯁꯥꯕ꯭ꯔꯥ ꯅꯣꯡ ꯆꯨꯕꯥ ꯀꯃꯥꯏꯅ ꯇꯧꯕ꯭ꯔꯥ
ꯅꯣꯡꯃꯉ ꯑꯗꯨꯝ ꯂꯩ
ꯎꯝ ꯑꯁꯦꯡꯕꯒꯤ
ꯍꯣꯏ
ꯎꯝ ꯋꯦꯗꯔꯅꯣ ꯀꯃꯥꯏꯅ ꯇꯧꯕ꯭ꯔꯥ ꯁꯤꯗꯒꯤ ꯌꯥꯝ ꯀꯟꯅ ꯊꯤꯟꯅꯔꯕ꯭ꯔꯥꯔꯅꯤ
ꯋꯦꯗꯔꯁꯤ ꯅꯅꯨꯡꯉꯥꯏ ꯍꯧꯖꯤꯦ ꯑꯣ
ꯑꯩꯗꯣ ꯃꯌꯥꯡ ꯅꯨꯄꯤ ꯇꯥꯃꯤꯟꯅ ꯑꯃ ꯁꯤꯃꯤꯌꯨꯅꯦ
ꯇꯕ
ꯑꯩꯗꯣ ꯃꯌꯥꯡ ꯅꯨꯄꯤ ꯏꯄꯥꯝꯃꯦ ꯍꯥꯏꯕ ꯃꯌꯥꯝꯅꯨꯄꯤꯕꯨ ꯀꯣꯏꯅꯤꯡꯏꯤ ꯍꯥꯏꯕ ꯑꯩꯗ
ꯃꯌꯥꯡ ꯅꯨꯄꯤ ꯄꯥꯝꯃꯦ ꯍꯥꯏꯔꯣ
ꯎꯝ
ꯀꯒ
ꯈꯪꯗꯦ ꯑꯩ ꯃꯩꯅꯥꯥꯡ ꯄꯥꯃꯤꯁ ꯀꯔꯤꯒꯤꯔꯥ ꯈꯪꯁꯦꯡꯕꯒꯤꯅ ꯑꯩ ꯃꯌꯥ ꯄꯥꯝꯃꯦ
ꯕ꯭ꯂꯥꯎ ꯃꯌꯥꯡ ꯅꯨꯄꯤ ꯃꯌꯥꯡ ꯅꯨꯄꯤ ꯌꯥꯝ ꯇꯥꯜꯂꯦ
ꯑꯁ ꯈꯪꯗꯣꯏꯅꯦ ꯑꯗꯨ ꯈꯨꯟꯕ ꯉꯝ ꯈꯪꯗꯣꯏꯅꯦ ꯈꯨꯟꯈꯩ ꯇꯧꯔꯒ
ꯈꯨꯜꯗ ꯂꯥꯗꯣ ꯈꯜ
ꯄꯤꯗꯤ ꯄꯤꯒꯗ꯭ꯔꯣ ꯃꯣꯏꯗ
ꯍꯦꯕ
ꯄꯤ ꯗꯤ ꯄꯤ ꯖꯤ ꯔꯍꯃꯟ
ꯄꯤꯒꯗ꯭ꯔꯥ ꯍꯥꯏꯗꯤ ꯇꯥꯔ ꯂꯩꯕꯗꯣ ꯐꯨꯜꯂꯣ ꯍꯥꯏꯥꯟꯅꯤ ꯄꯤꯗ꯭ꯔꯁꯨ ꯑꯗꯨꯝ ꯇꯥꯔꯦ ꯑꯝꯕ ꯑꯗꯨ
ꯑꯗꯨ ꯄꯨꯔꯒ ꯑꯁ ꯄꯣꯀꯦꯠꯇ ꯍꯥꯞꯄ ꯆꯠꯂꯅꯤ ꯅꯨꯡꯉꯥꯏꯒꯗꯕꯀꯣ
ꯑꯗꯨꯁꯨ ꯆꯟꯣꯏꯅꯦ ꯇꯧꯁꯤ
ꯕꯦꯔꯥꯅꯤꯁꯦ ꯕꯦꯔꯥꯒꯤ ꯕꯦꯔꯥ ꯉꯥꯛꯇꯪꯅꯤꯅ
ꯀꯩꯅꯣ ꯅꯨꯄꯤꯕꯨ ꯄꯣꯛꯀꯦ ꯇꯥ ꯀꯦ ꯍꯥꯏꯔꯣ
ꯄꯣꯀꯦꯠꯇ ꯍꯥꯞꯀꯦ ꯇꯧꯕ ꯑꯩꯅ ꯄꯣꯀꯦꯠꯇ ꯍꯥꯞꯄꯒ ꯁꯠ ꯁꯠ ꯄꯨꯂꯛꯄ ꯌꯥꯏꯅ
ꯃꯥ ꯄꯅ ꯇ ꯇꯦꯟꯅ ꯄꯕꯨ ꯀꯦ ꯊ ꯍꯥꯄꯦ
ꯑꯩꯗꯤꯁꯨ ꯍꯥꯞꯅꯤꯡꯉꯦ ꯑꯦ ꯊꯪ ꯅꯣꯏ ꯍꯔꯣꯗ
ꯑ
ꯅꯪ ꯍꯔꯣꯗꯨꯣ
ꯑ
ꯁꯥꯟ ꯐ ꯑꯕ ꯅ ꯇ ꯔꯣꯟꯅꯤ ꯑꯃꯨꯀꯥ
ꯀꯩꯕꯥ
ꯅꯕꯥꯅꯤ ꯐꯖꯅ ꯐꯣꯅꯕ ꯅꯠꯇ꯭ꯔꯒ ꯍꯥꯏ ꯐꯖꯅ
ꯑꯥ
ꯑ ꯐꯔꯦ ꯆꯁ ꯐꯥꯏꯦꯀꯣ ꯑꯗꯨꯥꯏ ꯐꯣꯟꯒꯦꯒꯅꯤ
ꯎꯝ
ꯏꯁꯅꯣꯃꯔꯤ ꯃꯟꯁꯨꯨꯕꯥ ꯍꯦ ꯑꯩꯔꯣ ꯑꯁ ꯀꯨꯏꯔꯩꯗ ꯆꯥꯛ ꯆꯕ
ꯀꯩꯖꯥ
ꯑꯁ ꯉꯁꯦ ꯀꯩꯅꯣ ꯑꯁ ꯊꯏ ꯊ